ꯇꯥꯔꯦꯍꯦ ꯇꯥꯔꯦꯍꯦ ꯑꯁ ꯇꯨꯡꯒꯦ ꯍꯥꯏ- ꯄꯥꯎꯁꯤ ꯌꯥꯒꯗ꯭ꯔꯤ
ꯀꯔꯤꯅꯨꯃꯤ
ꯇꯨꯝꯅꯤꯡ ꯇꯨꯝꯅꯤꯡꯉꯦ ꯅꯪ ꯎꯄꯥꯏꯗꯤ ꯂꯩꯇ꯭ꯔꯤꯅꯦ
ꯀꯔꯤ ꯍꯣꯔꯦꯟ ꯐꯖꯅ ꯇꯨꯝꯕ ꯇꯥꯔꯦ
ꯑꯗꯨꯅꯤ ꯈꯔ ꯇꯨꯝꯕ ꯅꯨꯡꯉꯥꯏꯅꯤꯉꯥꯏꯅꯤ ꯍꯧꯖꯤꯛ
ꯑꯣ ꯐꯔꯦꯅꯦ ꯐꯔꯦꯅꯦ ꯋꯥꯥꯛꯀꯤꯡ ꯆꯄꯜ ꯑꯣꯏꯔꯕ ꯅ
ꯀꯟꯅ ꯐꯝꯃꯒ ꯆꯠꯂꯤꯅꯦ
ꯑꯩ ꯍꯥꯏꯅꯤꯡꯗ꯭ꯔꯦꯀꯣ ꯅꯪ
ꯍꯧꯖꯤꯛꯁꯦ
ꯀꯗꯨ ꯑ ꯌꯧꯒ꯭ꯔꯦ ꯑ ꯌꯣꯒ꯭ꯔ ꯑ ꯌꯧꯒ꯭ꯔꯦ
ꯑꯁ ꯅꯤꯡꯁꯤꯡꯕ ꯇꯣꯄꯤꯛꯇꯣ ꯍꯥꯏꯔꯛꯑꯣꯅꯦ ꯀꯗꯥꯏ ꯌꯧꯈ꯭ꯔꯕꯅꯣ ꯍꯧꯖꯤꯛꯁꯦ
ꯅꯪ ꯅꯨꯡꯉꯥꯏꯔꯤꯕ꯭ꯔꯣ ꯅꯪ ꯅꯨꯡꯉꯥꯏꯔꯤꯕ꯭ꯔꯣ
ꯑꯗꯨꯒꯨꯝꯕꯗꯨꯗꯤ ꯑꯉꯥꯡꯒꯤ ꯋꯥꯔꯤꯅꯤꯗ
ꯅꯠꯇꯦ ꯏꯁ
ꯍꯥꯏꯔꯣ ꯍꯥꯏꯔꯣ ꯈꯨꯝꯃꯒꯦ
ꯑꯠꯆꯥ ꯑꯗꯨꯗꯤ ꯐꯔꯦꯅꯦ ꯑꯗꯨ ꯅꯪ ꯍꯧꯖꯤꯛꯁꯦ ꯄ꯭ꯔꯣꯕ꯭ꯂꯦꯝ ꯑꯃ ꯂꯩꯔꯦ ꯍꯥꯏꯁꯦꯕ
ꯍꯧꯖꯤꯛ ꯑꯎ
ꯄ꯭ꯔꯣꯕ꯭ꯂꯦꯝ ꯑꯃ ꯂꯩꯔꯦ ꯍꯥꯏꯔꯁꯦꯕ ꯑꯗꯣ ꯅꯪꯁꯦ ꯁꯣꯂꯨꯁꯟꯗꯤ ꯄꯥꯝꯕ ꯑꯗꯨꯁꯨ ꯀꯗꯥꯏꯗ ꯁꯖꯦꯁꯟ ꯂꯧꯒꯦꯇꯧꯕ꯭ꯔꯁꯨ ꯈꯪꯗ꯭ꯔꯦꯕ ꯑ ꯁꯖꯦꯁꯟꯁꯤ ꯂꯧꯗꯤ ꯂꯧꯅꯤꯡꯈ꯭ꯔꯕ
ꯑꯎ
ꯑꯗꯨꯗꯤ ꯀꯔꯝꯕ ꯁꯖꯦꯁꯟꯅ ꯍꯧꯖꯤꯛ ꯈ꯭ꯋꯥꯏꯗꯒꯤ ꯂꯧꯅꯤꯡꯕꯁꯦ
ꯑ ꯀꯔꯤꯅꯣ ꯍꯥꯏꯔꯤꯕ ꯀꯔꯤ ꯁꯖꯦꯁꯟ ꯍꯥꯏꯕꯕꯨ ꯄ꯭ꯔꯣꯕ꯭ꯂꯦꯝꯁꯨ ꯍꯥꯏꯔꯛꯇꯦ ꯑꯁꯤ ꯑꯁꯤ ꯍꯥꯏꯕꯁꯨ ꯍꯥꯏꯔꯦ
ꯑꯥꯁ ꯄ꯭ꯔꯣꯕꯂꯦꯝ ꯑꯃꯗꯤ ꯂꯩꯔꯦ ꯈꯜꯗꯦꯁꯤꯗꯤ ꯄ꯭ꯔꯣꯕ꯭ꯂꯦꯝꯁꯦ ꯂꯩꯔꯦ ꯍꯥꯏꯁꯤꯅꯤ ꯅꯪ ꯍꯧꯖꯤꯛ ꯂꯩꯔꯦ ꯄ꯭ꯔꯣꯕ꯭ꯂꯦꯝ ꯑꯃ ꯂꯩꯔꯦꯕ ꯅꯪ ꯍꯧꯁꯤꯛ ꯂꯩꯔꯦꯕ ꯍꯧꯖꯤꯛ ꯅꯪꯒꯤ ꯄ꯭ꯔꯣꯕ꯭ꯂꯦꯝꯁꯦ ꯀꯔꯝꯕꯅꯣ ꯅꯪ ꯈꯜꯂꯣꯕ
ꯑ
ꯂꯩꯈ꯭ꯔꯦ ꯅꯪ ꯍꯧꯖꯤꯛ ꯄ꯭ꯔꯣꯕ꯭ꯂꯦꯝꯗꯤ ꯌꯥꯝ ꯂꯩꯈ꯭ꯔꯦ ꯑꯗꯣ ꯍꯧꯖꯤꯛꯁꯦ ꯅꯪ ꯑꯁ ꯀꯃꯥꯏꯅ ꯁꯣꯂꯨꯁꯟꯁꯤ ꯊꯤꯈꯤꯔꯣꯀꯣ ꯍꯥꯏꯅ ꯀꯣꯛ ꯉꯥꯎꯔ ꯂꯩꯔꯕꯅꯦꯕ ꯅꯪ ꯍꯧꯖꯤꯛꯁꯦ ꯉꯥꯎꯁꯨ ꯉꯥꯎꯔꯝꯃꯅꯤꯕ ꯈꯔꯗꯤ ꯑ ꯑꯗꯣ
ꯑꯗꯨꯗ
ꯀꯔꯝꯕ ꯀꯔꯝꯕ ꯁꯖꯦꯁꯟꯅ ꯈ꯭ꯋꯥꯏꯗꯒꯤ ꯂꯧꯅꯤꯡꯉꯦ ꯍꯧꯖꯤꯛꯁꯦ ꯂꯧꯐꯝꯗꯤ ꯈꯪꯗ꯭ꯔꯕ ꯀꯃꯥꯏꯅ ꯁꯣꯂꯨꯁꯟ ꯊꯤꯁꯤꯂꯔ ꯀꯥꯏꯅ ꯑꯗꯨ ꯁꯣꯂꯨꯁꯟꯁꯦ ꯑꯩ ꯃꯇꯦꯡ ꯇꯧꯕꯤꯒꯦꯖꯤ
ꯑꯥꯁ ꯃꯇꯦꯡ ꯇꯧꯕꯤꯒꯦ ꯍꯥꯏ ꯑꯗꯨꯅ ꯍꯥꯏꯔꯛꯑꯣꯗꯅ ꯀꯔꯤ ꯁꯖꯦꯁꯟ ꯄꯥꯝꯒꯦ ꯑꯁ ꯑꯗꯨ ꯀꯔꯤ ꯁꯖꯦꯁꯟ ꯄꯥꯝꯒꯦ ꯍꯥꯏꯕꯗꯤ ꯑꯩ ꯄꯥꯝꯗꯦ
ꯍꯥ
ꯍꯧꯖꯤꯛꯇꯤ ꯍꯧꯖꯤꯛꯇꯤ ꯃꯤꯒꯤ ꯁꯖꯦꯁꯟ ꯂꯧꯒꯗ ꯑꯗꯨꯒꯨꯝꯕ ꯃꯇꯝ ꯋꯥ ꯂꯧꯗꯒꯨꯝꯕ ꯇꯝ ꯅꯠꯇ꯭ꯔꯦ ꯑꯗꯨꯅ ꯑꯩꯒꯤ ꯏꯁ ꯏꯁꯥꯅ ꯑꯁꯤꯒꯤ
ꯎꯝ
ꯍꯥꯏꯕꯗꯤ ꯑꯩꯒꯤ ꯄ꯭ꯔꯣꯕ꯭ꯂꯦꯝꯁꯨ ꯂꯩꯔꯝꯒꯅꯤꯀꯣ ꯑꯗꯨꯕꯨ ꯑꯩꯅ ꯑꯁꯤ ꯐꯔꯅꯤꯗ ꯑꯁꯤ ꯇꯧꯔꯗꯤ ꯌꯥꯔꯅꯤꯗ ꯍꯥꯏꯕꯒꯤ ꯑꯩꯒꯤ ꯀꯩ ꯍꯥꯏꯁꯤꯔ ꯀꯩ ꯍꯥꯏꯗꯣꯏꯅꯣ ꯈꯪꯗ꯭ꯔꯦ ꯑꯩꯅ ꯑꯄꯥꯝꯕ ꯍꯥꯏꯁꯤꯔ ꯑꯩꯅ ꯑ ꯑꯁꯤ ꯑꯣꯏꯔꯅꯤ ꯑꯁꯤ ꯆꯨꯝꯃꯅꯤ ꯍꯥꯏꯕꯒꯤ ꯑꯩꯅ ꯏꯊꯟꯇ ꯇꯧꯒꯗꯕ ꯊꯕꯛ ꯑꯣꯏꯈ꯭ꯔꯦ ꯍꯥꯏꯕ ꯅꯪꯅ ꯄꯤꯔꯛꯀꯗꯕ ꯁꯖꯦꯁꯟ ꯌꯥꯗ꯭ꯔꯦ ꯍꯥꯏꯕ ꯑꯗꯣ ꯑꯩꯅ ꯏꯁꯥꯅ ꯈꯪꯉꯒ ꯑꯣ ꯑꯁꯤꯁꯦ ꯑꯣꯏ ꯕꯅꯤ ꯑꯁꯤꯁꯦ ꯑꯣꯏꯒꯗꯕꯅꯤ ꯍꯥꯏꯕꯗꯣ ꯑꯗꯨ ꯇꯧꯒꯗꯕꯥ ꯊꯕꯛꯅꯦ ꯍꯥꯏꯕ ꯃꯤꯉꯣꯟꯗꯒꯤ ꯅꯪꯅ ꯁꯤ ꯇꯧꯔꯛꯑꯣ ꯁꯤꯁꯦ ꯍꯥꯏꯕꯒꯤ ꯗꯔꯀꯥꯔ ꯂꯩꯇꯔꯦ ꯍꯥꯏ ꯑꯩꯅ ꯌꯥꯅꯤꯡꯕ꯭ꯔꯣ ꯌꯥꯅꯤꯡꯗꯕ꯭ꯔꯣ
ꯈꯨꯝꯕ ꯉꯁꯥꯏꯗꯒꯤ ꯑꯗꯨꯃꯥꯏꯅ ꯈꯨꯝꯕ ꯀꯩꯗꯧꯋꯦ ꯍꯣꯏ ꯑꯁ ꯍꯧꯖꯤꯛꯇꯣ ꯌꯥꯔꯦ ꯍꯧꯖꯤꯛꯇꯣ ꯌꯥꯔꯦ ꯍꯧꯖꯤꯛꯇꯣ ꯌꯥꯔꯦ ꯍꯧꯖꯤꯛꯇꯣ
ꯑꯦ ꯑ ꯍꯧꯖꯤꯛꯀꯤꯗꯣ ꯌꯥꯔꯦ ꯑꯗꯨ ꯑꯣꯏꯔꯗꯤ
ꯅꯤꯗꯥ ꯅꯪꯁꯦ ꯎꯝ ꯍꯥꯏꯔꯛꯑꯣ ꯍꯪꯉꯣ
ꯍꯪ ꯑꯗꯣ ꯑꯩ ꯑꯗꯨ ꯑꯣꯏꯔꯗꯤ ꯅꯪꯒꯤ ꯑꯃꯨꯛ ꯄꯥꯎ ꯑꯦ ꯄꯥꯎꯈꯨꯝ ꯑꯦ ꯅꯠꯇꯦ ꯄꯥꯎꯈꯨꯝ ꯅꯠꯇꯦ ꯑ
ꯑꯩꯅ ꯍꯪꯕ ꯀꯣꯏꯁꯟ ꯑꯦꯛꯖꯦꯛꯇꯤ ꯍꯪꯉꯨꯅꯨꯍꯦ ꯅꯪꯁꯨ ꯅꯪꯒꯤ ꯀꯣꯛꯇꯒꯤ ꯇꯣꯉꯥꯟꯕ ꯄꯨꯊꯣꯛꯑ ꯍꯪꯉꯨ ꯀꯩꯅꯣ ꯑꯦ ꯑꯩꯅ ꯍꯪꯕ ꯑꯦꯖꯦꯛ ꯑꯦꯖꯦꯛ ꯍꯪꯕ ꯑꯦ ꯀꯩꯅꯣꯅꯦ ꯌꯥꯗꯦ ꯑꯩꯒꯤ ꯀꯣꯏꯁꯟ ꯍꯨꯔꯥꯜꯂꯦ ꯅꯪ
ꯑꯩꯒꯤ ꯄꯥꯎꯈꯨꯝꯒ ꯅꯪꯒꯤ ꯄꯥꯎꯈꯨꯝꯒ ꯀꯔꯤꯅꯣ ꯅꯪꯅ ꯌꯥꯝ ꯑꯩ ꯋꯥ ꯌꯥꯝ ꯉꯥꯡꯅꯤꯡꯗ꯭ꯔꯦꯗ ꯀꯔꯤꯅꯣ ꯈꯪꯗꯦ ꯃꯤ ꯑꯃ ꯑꯗꯨ ꯃꯤ ꯑꯃꯅ ꯃꯤ ꯑꯃꯒꯤ ꯄꯥꯎꯈꯨꯝ ꯑꯦ ꯀꯔꯤꯔꯣ ꯄꯥꯎꯈꯨꯝꯒ ꯋꯥꯍꯪꯒ ꯒ꯭ꯌꯥꯟ ꯇꯥꯗ꯭ꯔꯦ
ꯑꯗꯨ ꯅꯪꯉꯣꯟꯗ ꯍꯪꯉꯛꯀꯅꯨ ꯍꯥꯏ ꯑꯃꯨꯛ
ꯅꯠꯇꯦ ꯅꯠꯇꯦ ꯑꯩ-ꯑꯩ ꯑꯩꯅ-ꯑꯩꯅ ꯍꯪꯕꯗꯣ ꯅꯠꯇꯕꯤꯗ ꯇꯣꯉꯥꯟꯕ ꯇꯣꯉꯥꯟꯕ ꯈꯔ ꯁꯥꯊꯤ ꯁꯥꯊꯤꯕ ꯄꯨꯊꯣꯛ ꯍꯪꯉꯣ ꯍꯥꯏꯕꯅꯤꯗ
ꯍꯪꯕꯗꯤ ꯐ꯭ꯔꯤꯅꯦꯕ ꯑꯗꯨ ꯑꯩꯅ ꯍꯪꯕ ꯑꯦꯛꯖꯦꯛ ꯅꯠꯇꯕ ꯇꯣꯉꯥꯟꯕ ꯁꯥꯊꯤꯕ
ꯑꯗꯨ ꯑꯣꯏꯗꯤ ꯅꯪꯅꯦ
ꯎꯝ
ꯑꯉꯥꯡ ꯑꯣꯏ ꯑꯉꯥꯡ ꯑꯣꯏꯔꯤꯉꯩꯗꯒꯤ ꯅꯪ ꯒ꯭ꯌꯥꯟ ꯇꯥꯔꯛꯄꯗꯒꯤ ꯍꯧꯖꯤꯛ ꯐꯥꯎꯕ ꯈꯣꯏꯗꯒꯤ ꯁꯥꯊꯤꯕ ꯑꯁ ꯑꯁꯤꯃꯛꯇꯤ ꯑꯩ ꯇꯧꯕꯤꯈ꯭ꯔꯦꯍꯦ ꯍꯥꯏꯕꯒꯤ ꯀꯔꯤ ꯀꯔꯤ ꯂꯩꯕ꯭ꯔꯥ
ꯁꯤꯕꯨ ꯐꯥꯎꯗꯤ ꯑꯩ ꯇꯧꯕꯤꯈ꯭ꯔꯦꯒ ꯍꯥꯏꯕꯀꯣ
ꯑ
ꯑ ꯀꯦꯔꯤꯌꯔ ꯃꯇꯥꯡꯗ ꯑꯣꯏꯅ ꯍꯥꯏꯌꯨꯔꯥ
ꯀꯔꯤꯌꯔ ꯑꯣꯏꯒꯦꯔꯥ ꯀꯔꯤ ꯑꯣꯏꯒꯦꯔꯥ ꯈꯪꯗꯦ ꯑꯗꯨꯕꯨ
ꯑꯆꯥ ꯇꯧꯕꯗꯤ ꯌꯥꯝꯗꯤ ꯇꯧꯈ꯭ꯔꯦ ꯑꯗꯨ ꯎꯝ ꯑꯗꯨꯕꯨ ꯁꯛꯁꯦꯁꯇꯤ ꯑꯣꯏꯕ ꯉꯝꯗ꯭ꯔꯤ ꯇꯧꯕꯗꯤ ꯌꯥꯝ ꯇꯧꯈ꯭ꯔꯦꯕꯀꯣ ꯏꯆꯦ ꯍꯥꯟꯅꯥ ꯏꯂꯚꯦꯟ ꯇꯨꯋꯦꯜꯐ ꯂꯣꯏꯔꯛꯄ ꯀꯥꯟꯗꯣ ꯑꯗꯨꯗ ꯗꯦꯂꯤꯚꯔꯤ ꯑꯣꯐꯤꯁꯀꯨꯝꯕꯁꯨ ꯍꯥꯡ ꯈ꯭ꯔꯦ ꯑꯗꯨꯒ ꯑꯣꯐꯤꯁꯁꯨ ꯍꯥꯡꯈ꯭ꯔꯦ ꯑꯗꯨꯗꯁꯨ ꯔꯟ ꯇꯧꯔꯦ ꯔꯟ ꯇꯧꯔꯦ ꯑꯗꯨꯗꯁꯨ ꯑꯣꯏꯗꯤ ꯑꯣꯏꯈꯤꯗ꯭ꯔꯦ ꯑꯗꯨ ꯑꯃ ꯑꯦꯛꯁꯄꯤꯔꯤꯌꯦꯟꯁ ꯂꯩꯍꯧꯔꯦ
ꯑꯗꯨꯗꯒꯤ ꯑꯃꯨꯛ ꯍꯦꯟꯅ ꯁꯥꯠꯊꯤꯕ ꯑꯃꯅ ꯇꯥꯕꯗꯤ ꯇꯥꯔꯤꯀꯣ
ꯑꯁ ꯅꯪꯒꯤ ꯄꯥꯎꯈꯨꯝ ꯐꯖꯅ ꯒ꯭ꯌꯥꯟ ꯇꯥꯅ ꯇꯥ ꯂꯩꯌꯦ ꯑꯗꯨ ꯀꯩꯅꯣ ꯅꯪꯅ
ꯑ ꯑꯗꯨꯗ ꯀꯩ ꯇꯝꯍꯧꯒꯦ ꯍꯥꯏꯕ ꯀꯥꯟꯗꯀꯣ ꯎꯝ ꯈ꯭ꯋꯥꯏꯗꯒꯤ ꯐꯕꯁꯦ ꯄꯩꯁꯥ ꯁꯦꯝꯕ ꯄꯩꯁꯥ ꯇꯥꯟꯕ ꯑꯗꯨꯗꯪꯁꯨ ꯃꯔꯨ ꯑꯣꯏꯔꯝꯗꯦꯕ ꯃꯤꯁꯦ ꯄꯨꯂꯤꯗꯤ ꯈꯔꯁꯨ ꯋꯥꯈꯜ ꯁꯦꯡꯕꯅꯗꯤ ꯈ꯭ꯋꯥꯏꯗꯒꯤ ꯂꯣꯡ ꯔꯟꯗ ꯆꯠꯂꯦ ꯍꯥꯏꯕꯖꯦ ꯑꯦꯛꯁꯄꯤꯔꯤꯌꯦꯟꯁ ꯑꯃ ꯂꯩꯍꯧꯔꯦꯕꯀꯣ ꯑꯗꯨꯃ
ꯎꯝ
ꯑꯗꯣ ꯑꯩꯈꯣꯏꯅ ꯁꯨꯃꯤꯟꯅꯕ ꯀꯥꯟꯗ ꯑꯩꯈꯣꯏꯖꯦ ꯆꯍꯤꯗꯣ ꯈꯔ ꯅꯧꯕꯒꯤ ꯑ ꯃꯣꯏꯁꯦ ꯀꯝꯄꯅꯤ ꯔꯦꯖꯤꯁꯇꯔ ꯇꯧꯕꯗꯨ ꯔꯦꯖꯤꯁꯇꯥꯔꯁꯦ ꯇꯧꯕ ꯌꯥꯗ꯭ꯔꯦꯕ ꯑꯩꯈꯣꯏꯁꯦ ꯇꯤꯝ ꯑꯣꯏꯅ ꯇꯧꯕꯅꯦ ꯑꯩꯈꯣꯏ ꯆꯍꯤ ꯁꯨꯗꯕꯀꯣ ꯖꯤ ꯑꯦꯁ ꯇꯤꯒꯨꯝꯕ ꯑꯗꯨꯗꯤ ꯗꯣꯃꯦꯟ ꯂꯩꯕꯁꯤ ꯃꯥ ꯃꯤ ꯑꯃ ꯒꯤ ꯃꯤꯡꯗ ꯂꯩꯒꯤꯕꯅꯦꯕ ꯑꯗꯨꯗ ꯑꯩꯈꯣꯏꯁꯦ ꯍꯣꯠꯅꯕꯗꯤ ꯍꯣꯠꯅꯃꯤꯟꯅꯔꯦ ꯑꯗꯨꯗꯒꯤ ꯀ꯭ꯂꯥꯏꯟꯒꯤ ꯄꯩꯁꯥꯁꯤꯡꯁꯦ ꯍꯨꯔꯥꯜꯂꯒ ꯆꯠꯈ꯭ꯔꯕꯁꯦ ꯑꯩꯈꯣꯏꯒꯤ ꯗꯣꯃꯦꯟ ꯂꯩꯕ ꯅꯨꯄꯥꯗꯨ ꯗꯣꯃꯦꯟ ꯃꯥꯒꯤ ꯃꯤꯡꯗ ꯂꯩꯕꯅꯤ ꯍꯥꯏꯕꯒꯤ ꯃꯥꯅ ꯄꯩꯁꯥ ꯄꯥꯏ ꯌꯥꯏ ꯍꯥꯏꯅ ꯇꯧꯔꯝꯃꯅꯦꯕ ꯑꯗꯨ ꯃꯇꯝꯗ ꯑꯩꯈꯣꯏꯁꯦ ꯍꯤꯡꯗꯕ ꯇꯧꯗꯕ ꯌꯥꯗ꯭ꯔꯦ ꯍꯥꯏꯅ ꯀꯣꯔꯣꯅꯥ ꯃꯇꯝꯅꯤꯅꯀꯣ ꯅꯩꯔꯤꯕꯁꯦ ꯑꯗꯨꯗ ꯃꯤꯒꯤ ꯀ꯭ꯂꯥꯏꯟꯁꯨ ꯑꯩꯈꯣꯏꯅ ꯑꯣꯐꯤꯁꯁꯦ ꯍꯤꯡꯗꯕ ꯌꯥꯗꯦ ꯀꯥꯏꯅ ꯀ꯭ꯂꯥꯏꯟꯁꯦ ꯂꯧꯔꯨꯕꯗꯒꯤ ꯍꯥꯏ ꯀꯣꯔꯠ ꯐꯥꯎ ꯀꯥꯒꯦ ꯇꯧꯕ ꯈꯔ ꯌꯥꯎꯈ꯭ꯔꯦ ꯆꯩꯔꯥꯎ ꯀꯣꯔꯠ ꯎꯝ ꯑꯗꯨ ꯑꯃ ꯂꯤꯒꯦꯜ ꯇꯤꯁꯀ ꯂꯥꯛꯇꯅꯀꯣ ꯁꯦꯁ ꯈꯔ ꯇꯧꯔꯕꯅꯤꯍꯦ ꯑꯗꯣ ꯑꯩꯕꯨꯗꯤ ꯂꯥꯏꯕꯛ ꯐꯗꯅ ꯂꯤꯠꯊꯣꯛꯍꯧꯈ꯭ꯔꯦ ꯑꯗꯣ ꯑꯦꯛꯁꯄꯤꯔꯤꯌꯦꯟꯁ ꯇꯨꯒꯤ ꯋꯥꯅꯤꯀꯣ ꯑꯗꯨꯗ ꯑꯩꯈꯣꯏꯅ ꯇꯝꯍꯧꯕꯁꯦ ꯍꯣꯏ ꯑꯗꯨ ꯃꯣꯏꯖꯨ ꯑ ꯑꯩꯈꯣꯏꯅ ꯈꯟꯒꯤꯕꯁꯦ ꯀ꯭ꯂꯥꯏꯟꯒꯤꯁꯨ ꯂꯧꯔꯒ ꯆꯠꯈ꯭ꯔꯕꯅꯦ ꯑꯥ ꯑꯩꯈꯣꯏꯅ ꯗꯁꯥ ꯇꯥꯍꯧꯔꯦꯕꯀꯣ ꯑꯗꯣ ꯑꯩꯈꯣꯏꯅ ꯈꯟꯕꯁꯦ ꯑꯁ ꯃꯥꯗꯤ ꯑꯩꯈꯣꯏꯒꯤ ꯐꯟꯁꯦ ꯑꯣꯐꯤꯁꯀꯤ ꯐꯟꯁꯦ ꯂꯧꯔ ꯆꯠꯈ꯭ꯔꯕꯅꯤꯅ ꯃꯥꯗꯤ ꯏꯅꯥꯛ ꯈꯨꯟꯈ꯭ꯔꯒꯗꯧ ꯃꯥꯜꯂꯤ ꯑꯅꯥ ꯃꯇꯝꯗꯩ ꯈꯟꯂꯝꯕꯅꯦꯕ ꯇꯨ ꯊꯥꯎꯖꯟ ꯇ꯭ꯋꯦꯟꯇꯤ ꯋꯥꯟ ꯑꯗꯨꯃꯥꯏꯅꯀꯣ ꯈꯜꯂꯝꯕꯅꯦ ꯑꯗꯨꯕꯨ ꯂꯣꯡ ꯔꯟꯗ ꯗꯤ ꯑꯗꯨꯅ ꯌꯥꯔꯝꯗ꯭ꯔꯦ ꯂꯣꯡ ꯔꯟꯗꯗꯤ ꯋꯥꯈꯜ ꯁꯦꯡꯕꯁꯤꯅꯗꯤ ꯈꯔ ꯁꯥꯡꯅ ꯆꯠ ꯄ ꯑꯣꯏꯔꯝꯕ ꯍꯥꯏꯕ ꯇꯥꯔꯦ ꯑꯗꯨꯅ ꯃꯦꯟꯇꯦꯂꯤꯇꯤꯁꯦ ꯌꯥꯝꯅ ꯆꯨꯝꯕ ꯑꯃꯗꯤ ꯗꯔꯀꯥꯔ ꯑꯣꯏ ꯍꯥꯏꯅ ꯑꯗꯨꯃ ꯈꯪꯍꯧꯔꯦ ꯑꯦꯛꯁꯄꯤꯔꯤꯌꯦꯟꯁꯇꯀꯣ ꯑꯗꯨꯗꯒꯤ ꯑꯃꯨꯛ ꯀꯣꯟꯅ ꯐꯣꯔꯦꯛꯁ ꯇꯧꯒꯅꯤ ꯍꯥꯏꯅ ꯐꯣꯔꯦꯟ ꯑꯦꯛꯆꯦꯟꯁꯁ ꯀꯩꯅꯣ ꯇꯥꯈ꯭ꯔꯕ ꯎꯝꯝ ꯑꯠꯆꯥ ꯑꯠꯆꯥ ꯑꯗꯨꯁꯦ ꯑꯩꯈꯣꯏꯅ ꯇꯧꯒꯅꯤ ꯑꯗꯨꯗꯒꯤ ꯕꯣꯠ ꯁꯦꯝꯃꯁꯦ ꯍꯥꯏꯕꯒꯤꯁꯦ ꯕꯣꯠꯁꯦ ꯁꯦꯝꯃꯤꯉꯥꯏ ꯍꯥꯏꯅ ꯑꯃꯨꯛꯀ ꯑꯩꯈꯣꯏꯁꯦ ꯑꯣꯐꯤꯁ ꯂꯧꯔꯦ ꯑꯗꯨꯁꯨ ꯑꯗꯨꯗꯁꯨ ꯑꯃꯨꯛꯀ ꯁꯦꯝ ꯀꯦꯁ ꯆꯍꯤ ꯈ꯭ꯔꯥ ꯀꯨꯏꯔꯛꯄ ꯃꯇꯨꯡꯗꯁꯨ ꯑꯃꯨꯛꯀ ꯑꯃꯁꯨ ꯑꯃꯨꯛ ꯊꯦꯡꯅꯔꯦ
ꯎꯝ
ꯑꯗꯨꯁꯨ ꯁꯦꯝ ꯀꯦꯁ ꯍꯥꯟꯅ ꯄ꯭ꯔꯣꯕ꯭ꯂꯦꯝ ꯊꯣꯛꯈ꯭ꯔꯕ ꯒꯤ ꯃꯑꯣꯡꯁꯦ ꯑꯃꯨꯛꯀ ꯍꯟꯖꯤꯜꯂꯛꯄ ꯍꯥꯏꯕ ꯇꯥꯔꯦ ꯑꯗꯨ ꯑꯩꯈꯣꯏ ꯁꯦ ꯕꯣꯠꯁꯦ ꯁꯦꯝꯕꯒꯤꯁꯦ ꯗꯇꯥꯁꯦ ꯈꯣꯝꯃ ꯈꯣꯝꯃ ꯈꯣꯝꯃ ꯂꯩꯕꯅꯦꯕ ꯑꯐꯇꯔꯅꯨꯟꯗꯁꯨ ꯀꯝꯄ꯭ꯌꯨꯇꯔ ꯃꯃꯥꯡꯗ ꯑꯗꯨꯝ ꯈꯣꯝꯃ ꯂꯩꯕꯅꯦꯕ ꯇꯞꯁ ꯇꯥꯕ ꯉꯥꯏꯕ ꯉꯥꯏꯕ ꯑꯗꯨ ꯉꯥꯏꯕꯗꯅꯤ ꯍꯧꯖꯤꯛꯁꯦ ꯀꯣꯜ ꯇꯧꯊꯔꯤꯕꯁꯤ ꯍꯥꯍꯥꯍꯥ ꯐꯝꯃꯒ ꯉꯥꯏꯗꯕ ꯁꯨꯡꯌꯥ ꯌꯥꯗꯕ ꯑꯩꯈꯣꯏꯅ ꯁꯦꯝꯅꯤꯡꯕꯁꯦ ꯗꯇꯥ ꯂꯩ ꯍꯠꯇꯕꯒꯤ ꯑꯩꯈꯣꯏꯁꯦ ꯌꯥꯗꯕꯀꯣ ꯑꯗꯨ ꯑꯩꯈꯣꯏꯁꯦ ꯗꯇꯥꯁꯦ ꯀꯣꯝꯃꯒ ꯂꯩꯕꯅꯤꯅ ꯑꯗꯣ ꯉꯁꯤꯕꯨꯗꯤ ꯂꯣꯏꯈ꯭ꯔꯦ ꯉꯁꯤꯕꯨꯗꯤ ꯇꯥꯈ꯭ꯔꯦ ꯑꯗꯨꯅ ꯁꯨꯃꯥꯏꯅ ꯋꯥꯅ ꯋꯥꯅ ꯍꯤꯡꯂꯤ ꯍꯥꯏꯕ ꯇꯥꯔꯦ ꯑꯗꯨꯕꯨ ꯑꯦꯛꯁꯄꯤꯔꯤꯌꯦꯟꯁꯄꯨꯗꯤ ꯂꯩꯍꯧꯔꯦ
ꯎꯝ
ꯗꯨꯅ ꯎꯝ ꯑꯗꯨꯃꯥꯏꯅ ꯂꯩ
ꯍꯣꯢ ꯉꯥꯏꯕ ꯀꯜꯂꯨ
ꯑꯗꯨꯗꯅꯦ ꯐꯣꯟ ꯇꯧ ꯈꯜꯂꯛꯏꯕꯁꯦ ꯃꯤꯁꯦ
ꯋꯥꯅ ꯍꯧꯔꯛꯄ ꯃꯤ ꯉꯥꯛꯇꯅꯦ
ꯎꯝ
ꯍꯧꯖꯤꯛ ꯋꯥꯔꯒ ꯀꯣꯟꯅ ꯅꯨꯡꯉꯥꯏꯕ ꯍꯥꯏꯕꯗꯨꯅꯤꯗ
ꯌꯦꯁ ꯌꯦꯁ ꯑꯦꯛꯖꯦꯛꯂꯤ ꯑꯗꯨꯅ ꯑꯩꯈꯣꯏꯁꯦ ꯕꯣꯠ ꯁꯦꯝꯅꯤꯡꯉꯥꯏꯒꯤ ꯀꯩꯒꯤ ꯑꯥꯁ ꯄꯩꯁꯥ ꯆꯥꯎꯅ ꯆꯪꯈ꯭ꯔꯕꯅꯤꯗ ꯆꯍꯤ ꯈꯔꯗ ꯑꯣꯐꯤꯁꯀꯤ ꯑꯦꯄꯥꯔꯠꯃꯦꯟ ꯂꯧꯕꯒꯤ ꯌꯥ ꯍꯧꯖꯤꯛꯁꯨ ꯀꯟꯅ ꯇꯧꯔꯤ ꯄꯣꯠꯁꯤ ꯃꯣꯗꯦꯜ ꯄꯨꯡ ꯃꯔꯤ ꯁꯨꯔꯕ ꯐꯥꯎꯕꯁꯨ ꯇꯥꯗꯕ ꯍꯥꯏꯕ ꯇꯥꯔꯦ
ꯎꯝ
ꯑꯩꯈꯣꯏꯅ ꯀꯩꯅꯣ ꯕꯦꯛꯒ꯭ꯔꯥꯎꯟꯁꯦ ꯏꯟꯖꯤꯅꯤꯌꯥꯔꯤꯡꯒꯨꯝꯕ ꯀꯩꯀꯥꯗꯒꯤ ꯂꯥꯛꯄꯃꯛ ꯅꯠꯇꯕꯅ ꯄ꯭ꯔꯣꯒꯥ꯭ꯔꯥꯃꯤꯡ ꯀꯣꯠ ꯀꯨꯝꯕ ꯀꯩꯀꯥ ꯑꯦꯛꯁꯇ꯭ꯔꯦꯛ ꯇꯧꯊꯣꯛꯄꯁꯦ ꯌꯥꯗꯕ ꯑꯩꯈꯣꯏꯅ ꯈꯟꯕꯗ ꯌꯧ
ꯐꯔꯦꯅꯦ ꯐꯔꯦꯅꯦ ꯅꯪꯅ ꯅꯪꯅ ꯅꯤꯡ ꯍꯣꯏꯅꯦ ꯅꯪꯅ ꯅꯤꯡꯕꯗꯣ ꯊꯨꯡꯖꯔꯣ ꯅꯪꯅ ꯄꯥꯝꯕꯁꯤꯡꯗꯣ ꯊꯨꯡꯖꯔꯣ ꯂꯣꯏꯅ ꯊꯨꯡꯕ ꯑꯣꯏꯖꯔꯣ
ꯑꯆꯥ
ꯍꯣꯏ ꯍꯥꯏꯒꯦꯅꯦ ꯁꯤ ꯀꯔꯤꯅꯣ ꯃꯤꯅ
ꯍꯣꯏ
ꯀꯔꯤꯁꯨ ꯈꯨꯨꯃꯛꯇꯦ ꯁꯤ
ꯑꯗꯨꯃꯥꯏꯅ ꯂꯩꯔꯤ ꯍꯥꯏꯕꯅꯤꯗ ꯑꯗꯨ ꯆꯨꯝꯅ ꯑꯦꯛꯁꯄꯤꯔꯤꯌꯦꯟꯁꯪꯉ ꯅꯪ ꯈꯪꯗ꯭ꯔꯤ ꯈꯪꯗ꯭ꯔꯤ ꯀꯥꯏꯅ ꯈꯪꯅ ꯈꯪꯅ ꯈꯪꯗꯕ ꯁꯥꯕ
ꯑꯩ ꯍꯌꯦꯡ ꯍꯥꯏꯕꯤꯒꯦ ꯍꯌꯦꯡ ꯄꯥꯎꯈꯨꯝ ꯄꯤꯔꯛꯀꯦ
ꯁꯥꯕꯁ ꯌꯥꯏ ꯌꯥꯏ ꯐꯖꯅ ꯅꯪ ꯇꯨꯝꯃꯒ ꯅꯪ ꯋꯥꯔꯤ ꯃꯣꯗꯤꯐꯥꯏ ꯇꯧꯊꯣꯛꯀꯗꯧꯕ ꯃꯥꯜꯂꯦ ꯑꯩꯅ ꯈꯟꯕꯗ
ꯋꯥꯔꯤꯗꯣ
ꯑ ꯄꯥꯝ ꯄ꯭ꯔꯦꯖꯦꯟꯁ ꯑꯣꯐ ꯃꯥꯏꯟ ꯍꯥꯏꯕꯁꯤꯅꯤ ꯄ꯭ꯔꯖꯦꯟꯁ ꯑꯣꯐ ꯃꯥꯏꯟ